ꯇꯥꯔꯕꯣ
ꯇꯥꯕꯔꯣ
ꯇꯥꯕꯔꯣ
ꯍꯣꯏ ꯇꯥꯏꯌꯦ ꯇꯥꯏꯌꯦ
ꯎꯝ ꯅꯦꯋꯥꯛꯇꯤ ꯈꯔ ꯈꯔ ꯅꯨꯡꯉꯥꯏꯔꯣꯏꯒ‌ꯦ ꯇꯧꯔ‌ꯦ
ꯑꯩꯒꯤꯔꯣ
ꯈꯪꯗꯦꯗ ꯎꯎꯎ ꯑꯅ ꯁꯧꯕꯖꯤꯗ ꯀꯩꯗꯧꯔꯝꯃꯤꯅꯣ
ꯑꯁ ꯀꯔꯤꯁꯨ ꯇꯧꯗꯦꯗ ꯆꯥꯛ ꯆꯥꯇ‌ꯣꯛ ꯑꯒ ꯋꯥꯛꯀꯤꯡ ꯁꯨꯝ ꯆꯠꯂꯤꯌꯦ
ꯑꯣ
ꯑꯩꯒꯤꯁꯦ ꯉꯅꯨꯟꯅ ꯇꯥꯕ ꯅꯨꯡꯉꯥꯏꯇꯕ꯭ꯔꯥ
ꯍꯧꯖꯤꯛ ꯄꯨꯗꯤ ꯅꯨꯡꯉꯥꯏꯔꯦ ꯀꯌꯤꯝ ꯇꯧꯗ꯭ꯔꯦ
ꯑꯣ ꯑꯈꯣꯏ ꯖꯒꯥꯁꯤ ꯅꯦꯋꯥꯛ ꯏꯅꯨꯡ ꯅꯨꯡꯉꯥꯏꯇꯕꯅꯀꯣ ꯄꯦꯜꯂꯕꯅꯦ ꯑꯩ
ꯀꯩ ꯃꯠ ꯀꯩ ꯏꯟꯖꯥꯡ ꯊꯣꯡꯉꯝꯃꯒꯦ
ꯑꯁ ꯀꯣꯕꯤ ꯀꯣ ꯀꯣꯕꯤ ꯃꯁꯣꯏ ꯊꯣꯡꯉꯤꯗ ꯆꯥꯔ‌ꯦ ꯍꯥꯎꯇꯦꯗ ꯃꯣꯔꯣꯛ ꯃꯦꯠꯄ ꯈꯤꯇꯪꯒ ꯌꯥꯗꯦꯗ ꯎꯝ ꯆꯥꯛ ꯆꯥꯛ ꯀꯥꯝꯃꯤꯔꯣ ꯀꯩꯅꯣ
ꯆꯥꯛꯍꯥꯎ ꯏꯟꯖꯥꯡꯅꯤꯗ ꯊꯋꯥꯏꯅꯤ
ꯑꯣ ꯑꯣ ꯍꯋꯥꯏ
ꯑꯣ ꯌꯥꯝ ꯏꯇꯥꯎꯒꯤ ꯈꯨꯊꯣꯡ ꯍꯥꯎꯕꯅꯤꯗ
ꯏꯁ ꯊꯣꯡꯖꯤꯜꯂꯕꯅꯤ ꯄꯥꯡꯊꯣꯛ ꯇꯧꯔꯒ
ꯎꯝ ꯌꯥꯝ ꯍꯥꯎꯕꯅꯤ ꯏꯇꯥꯎꯒꯤ ꯈꯨꯊꯣꯡꯗꯣ
ꯃꯣꯔꯣꯛ ꯑꯝ ꯃꯦꯠꯂꯒꯦ
ꯑꯁ ꯍꯋꯥꯏ ꯈꯨꯊꯣꯡꯗꯣ ꯆꯥꯕ ꯐꯪꯈꯤꯗ꯭ꯔꯦꯅꯦ ꯑꯈꯣꯏ ꯂꯩꯃꯤꯟꯅ ꯉꯩꯗ ꯊꯣꯡꯕꯗꯣ
ꯇꯣꯡꯕ꯭ꯔꯥꯠꯀ ꯌꯨꯇꯨꯞꯇ ꯌꯦꯡꯉꯒ ꯊꯣꯡꯕꯒꯤ ꯇꯥꯏꯞꯇꯥ
ꯄꯪꯊꯣꯛ ꯊꯣꯡꯉꯖꯨ ꯍꯥꯎꯕꯅꯦ
ꯑꯗꯨ ꯌꯦꯡꯉꯒ ꯊꯔꯣꯏꯔꯥ ꯀꯩꯅꯣꯝ ꯊꯣꯡꯗꯥꯏꯅꯦ ꯑꯍꯥꯟꯕꯅꯦꯅ ꯇꯧꯔꯒ ꯆꯨꯞꯄ ꯌꯥꯕ ꯌꯥꯎ ꯌꯥꯎꯗꯕ ꯌꯥꯎ
ꯎꯝ ꯕꯦꯔꯥꯅꯤ ꯍꯥꯎꯗꯤ ꯍꯥꯎꯒꯤꯗꯥꯏꯅꯦ
ꯍꯥꯎꯗꯤ ꯍꯥꯎꯒꯤꯌꯦ
ꯅꯪꯕꯨ ꯅꯨꯡꯁꯤꯅꯦ ꯃꯇꯝꯗꯣ
ꯆꯥꯛꯆꯥꯥꯕꯒꯥꯥꯖꯦ ꯑꯌꯨꯛꯁꯦ ꯗ꯭ꯌꯨꯇꯤ ꯑꯗꯨꯝ ꯆꯥꯗꯣꯏꯅꯤꯅꯩꯀꯣ
ꯍꯣꯢ
ꯂꯣꯏꯔꯝꯃꯗꯤ ꯑꯗꯨꯝ ꯆꯥꯖꯤꯂꯥꯛꯑꯣ ꯇꯧꯔꯥ ꯆꯥꯔꯥ ꯇꯨꯝꯗꯣꯏꯅꯦꯕ
ꯑꯝ ꯅꯨꯡꯗꯥꯡꯁꯨ ꯌꯥꯝ ꯆꯥꯁꯟꯗꯕ
ꯑ ꯍꯧꯖꯤꯛꯇꯤ ꯇꯨꯝꯕ ꯌꯥꯝ ꯇꯨꯝꯕ ꯇꯨꯝꯕ ꯅꯨꯡꯉꯥꯏꯔꯝꯃꯥꯅꯤꯗ
ꯍꯥꯟꯅꯗꯕꯨ ꯇꯨꯝꯕꯩ ꯃꯇꯝꯗꯣ ꯉꯥꯏꯅꯕꯗꯨꯗ ꯇꯨꯝꯕꯩ ꯃꯇꯝ ꯐꯪꯗꯕ ꯋꯥꯅꯦꯕ
ꯄꯨꯔꯥ ꯕꯦꯔꯥꯅꯤꯍꯦ ꯑ
ꯑꯗꯨ ꯏ
ꯅ ꯋꯥ ꯀꯃꯥꯏ ꯍꯜꯂꯣ